ꯍꯥꯏ ꯑꯩꯒꯤ ꯐꯣꯟꯅ ꯑꯣꯏꯕ ꯃꯥꯜꯂꯦꯗ ꯅꯈꯣꯟꯗꯣ ꯐꯖꯅ ꯇꯥꯗꯦ ꯍꯥꯏꯕꯗꯤ ꯅꯪꯒꯤ ꯐꯣꯟꯗ ꯑꯣꯏꯝꯔꯕꯅꯤ ꯃꯤ ꯇꯥꯗꯤ ꯇꯥꯏꯌꯦ ꯑꯗꯨꯕꯨ ꯌꯥꯝ ꯀꯟꯅ ꯇꯥꯗꯕꯀꯣ
ꯑꯣ ꯐꯜ ꯄꯣꯂꯝ ꯊꯥꯎ
ꯐꯜꯕꯣꯎꯝꯅꯦ ꯐꯨꯜ ꯐꯨꯜ ꯉꯥꯛꯇꯅꯦ
ꯗꯨꯗꯤ ꯑꯩꯁꯨ
ꯑ ꯃꯤ ꯑꯇꯣꯞꯄꯒꯤꯗꯤ ꯑꯗꯨꯃꯥꯏ ꯇꯧꯗꯦꯕ
ꯑꯣ ꯑꯩ ꯈꯛꯇꯔꯣ ꯑꯗꯨꯃꯥꯏ
ꯅꯪꯒꯤ ꯈꯛꯇꯅꯦ ꯎꯝ ꯑꯁ ꯁꯥꯕꯅ ꯁꯥꯕꯅ ꯂꯣꯏꯔꯦ ꯑꯁ ꯉꯁꯥꯏ ꯅꯪ ꯐꯣꯟ ꯇꯧꯔꯛꯄꯗꯣ ꯑꯩ ꯐꯣꯟ ꯆꯥꯔꯖ ꯇꯧꯔꯒ ꯑꯉꯥꯡ ꯄꯣꯛꯑꯕꯒꯤ
ꯑꯣ ꯄꯥꯏꯈꯠꯇ꯭ꯔꯕꯣ
ꯎꯝ
ꯀꯩꯟꯁꯥꯡ ꯆꯥꯔꯦ ꯅꯝ
ꯑꯦ ꯍꯋꯥꯏ ꯆꯥꯔꯦ ꯆꯥꯎ ꯌꯥꯗ꯭ꯔꯦ ꯍꯋꯥꯏ ꯗꯣ ꯍꯥꯎ ꯑꯁ ꯉꯁꯤ ꯑꯈꯣꯏ ꯍꯧꯖꯤꯛꯀꯥꯟ ꯂꯩꯕ ꯍꯋꯥꯏꯗꯣ ꯍꯥꯎꯇꯕ ꯊꯣꯡꯕ ꯀꯥꯟꯗ ꯀꯔꯤ ꯍꯥꯏꯁꯦꯔꯥ ꯄꯦꯠꯇꯕꯀꯣ ꯑꯗꯨꯒꯤ ꯆꯥꯕ ꯍꯥꯎꯇꯦ ꯁ
ꯦ ꯀꯔꯤ ꯀꯔꯤ ꯊꯕꯛ ꯇꯧꯔꯤꯔꯣ ꯅꯪꯗꯤ ꯍꯧꯖꯤꯛ
ꯑꯁ ꯀꯔꯤꯁꯨ ꯇꯧꯗꯦ ꯐꯣꯟꯗ ꯗ꯭ꯔꯃꯥ ꯌꯦꯡꯉꯒ
ꯑꯣ
ꯎ
ꯑꯁ ꯗ꯭ꯔꯃꯥꯁꯨ ꯌꯦꯡꯕ ꯍꯧꯈ꯭ꯔꯗꯤꯀꯣ ꯑꯁ
ꯑꯗꯨꯅꯦ ꯑꯩꯗꯣ ꯗ꯭ꯔꯃꯥ ꯌꯦꯡꯒ ꯑꯁ ꯑꯁꯤꯗꯤ ꯌꯥꯗ꯭ꯔꯦ ꯋꯥ ꯉꯥꯡꯗ꯭ꯔꯗꯤ ꯌꯥꯗ꯭ꯔꯦ ꯍꯥꯏꯔꯒ ꯑꯣ ꯐꯠ ꯅꯤꯡꯁꯤꯡꯂꯛ ꯄꯥ ꯑꯗꯨꯒꯤ
ꯑꯁ ꯗ꯭ꯔꯃꯥ ꯌꯦꯡꯈ꯭ꯔꯗꯤꯀꯣ ꯑꯩ ꯑꯗꯣ ꯏꯄꯤꯁꯣꯠꯇꯣ ꯉꯥꯏꯕꯗ ꯑꯩ ꯀꯔꯤꯔꯣ ꯋꯥꯏ ꯑꯗꯣ ꯌꯦꯡꯕꯨꯅ ꯈꯔ ꯐꯩꯌꯦ
ꯋꯥꯕꯒꯤ ꯅꯍꯥꯟꯈꯩ ꯍꯞꯇꯥ ꯑꯃ ꯑꯅꯤ ꯌꯦꯡꯗ꯭ꯔꯦ ꯉꯥꯏꯔꯒ ꯍꯧꯖꯤꯛꯇꯤ ꯏꯄꯤꯁꯣꯠ ꯂꯣꯏꯅꯃꯛ ꯊꯣꯛꯂꯛꯄꯅꯤꯅ ꯂꯣꯏꯅꯃꯛ ꯗꯥꯎꯟꯂꯣꯗ ꯇꯧꯔꯒ ꯇꯞ ꯇꯞꯅ ꯌꯦꯡꯉꯦ꯫
ꯎꯝ ꯇꯞ ꯇꯅ ꯌꯦꯡꯕꯗꯨ ꯍꯦꯟꯅ ꯅꯨꯡꯉꯥꯏꯈ꯭ꯔꯦ ꯃꯤꯠꯇꯨ ꯁꯣꯛꯇ꯭ꯔꯦꯕ ꯑꯁ ꯃꯤꯠꯁꯦ ꯌꯥꯗ꯭ꯔꯦ ꯅꯣꯏ ꯃꯤꯠ ꯇꯤ ꯈꯔꯥ ꯐꯔꯝꯅꯤ
ꯐꯠꯇ꯭ꯔꯦꯍꯦ ꯑꯩꯒꯤ ꯃꯤꯠꯁꯤꯁꯨ ꯐꯖꯅꯒ ꯎꯗ꯭ꯔꯦ
ꯆꯠꯂꯕꯣ
ꯎꯝ ꯍꯟꯗꯛ ꯅꯨꯃꯤꯠ ꯑꯅꯤ ꯑꯍꯨꯝ ꯅꯥꯕꯒꯤ ꯀꯩꯅꯣ ꯐꯣꯟꯅ ꯌꯥꯝꯅ ꯌꯦꯡꯗꯕꯒꯤ ꯔ ꯈꯪꯗꯦ ꯈꯤꯇꯪ ꯅꯨꯡꯉꯥꯏ ꯉꯁꯤꯗꯤ ꯃꯤꯠꯇꯣ ꯃꯤꯠꯇꯣ
ꯑꯁ ꯑꯈꯣꯏꯗꯤ꯫ ꯇ꯭ꯋꯦꯟꯇꯤ ꯐꯣꯔ ꯑꯋꯥꯔꯁ ꯌꯦꯡꯕꯒꯤ ꯃꯤꯠꯇꯨ ꯃꯤꯠꯇꯤ ꯃꯤꯠꯁꯨ ꯋꯥꯔꯝꯅꯤ ꯃꯤꯠꯁꯨ ꯆꯤꯟꯒ ꯄꯥꯔꯗꯤ ꯑꯁ ꯌꯦꯡꯃꯟꯈ꯭ꯔꯦꯅ ꯑꯗꯨ
ꯑꯍꯥ ꯍ ꯍ ꯑꯗꯨꯅꯦ ꯑꯗꯨꯃꯥꯏꯅ ꯍꯥꯏꯗꯣꯏꯕ ꯑꯩꯈꯣꯏ ꯑꯩꯈꯣꯏ ꯌꯨꯝ ꯃꯅꯥ ꯑꯁꯤꯝ ꯑ ꯁꯤ ꯕꯤꯜꯗꯤꯡ ꯃꯈꯥꯒꯤ ꯃꯧꯗꯣ ꯉꯁꯥꯏ ꯍꯥꯏꯕ ꯍꯧꯕ ꯀꯥꯟꯗꯗꯤ ꯌꯥꯝꯅ ꯇꯟꯕꯅꯦ ꯍꯥꯏ
ꯍꯛ
ꯍꯧꯕ ꯀꯥꯟꯗꯗꯤ ꯌꯥꯝꯅ ꯇꯟꯕꯅꯦꯀꯣ ꯑꯗꯨꯕꯨ ꯀꯨꯏꯈ꯭ꯔꯗꯤ ꯑꯗꯨꯥꯏ ꯑꯗꯨꯝ ꯅꯨꯡꯉꯥꯏ ꯍꯥꯏꯅ ꯑꯁ ꯑꯩꯗꯤ ꯇꯜꯂꯦꯗ ꯍꯥꯏꯒ
ꯁꯨꯔꯠ ꯄꯨꯅꯦ
ꯑ ꯉꯔꯥꯡ ꯁꯥꯟꯅꯁꯤꯀꯣ ꯍꯥꯏꯕ ꯃꯤꯁꯤꯡꯗꯣ ꯑꯃꯨ ꯃꯤꯁꯁꯨ ꯊꯥꯔꯛꯇ꯭ꯔꯦ
ꯂꯣꯏ ꯕꯤꯖꯤ ꯂꯩꯅꯔꯕꯣ
ꯑꯣ ꯕꯤꯖꯤ ꯂꯩꯔꯦ ꯑꯃꯗꯨꯁꯨ ꯇꯧꯁꯦ ꯍꯥꯏꯔꯒ ꯍꯥꯏꯔꯛꯀꯦ ꯅꯨꯡꯗꯥꯡꯗ ꯍꯥꯏꯔꯒ ꯑꯃꯨꯛ ꯍꯥꯏꯔꯛꯇ꯭ꯔꯦ
ꯅꯨꯡꯁꯥ ꯁꯥꯕꯁꯦ ꯐꯩ ꯐꯤꯔꯣꯜ ꯀꯪꯅꯤꯡꯉ ꯑꯁ ꯐꯤꯔꯣꯜꯒꯁꯦ ꯌꯥꯗ꯭ꯔꯦ
ꯌꯥꯗ꯭ꯔꯦ
ꯅꯨꯡꯁꯥ ꯁꯥꯕꯅ ꯈꯔ ꯐꯩ ꯅꯣꯡ ꯆꯨꯕ ꯁꯨꯔꯨꯛꯇꯤ
ꯑꯗꯨꯅꯤ ꯁꯥꯕꯗꯤ ꯁꯥꯕ ꯂꯝꯕꯤꯒ ꯆꯠꯄ ꯌꯥꯗ꯭ꯔꯁꯨ ꯅꯣꯡ ꯑꯗꯨ
ꯐꯤꯔꯣꯜ ꯀꯛꯅꯤꯡꯉꯥꯏ ꯐꯤꯔꯣꯜ ꯐꯤꯔꯣꯒꯁꯦ ꯁꯨꯔꯁꯨ ꯀꯣꯛ ꯑꯗꯨꯝ ꯅꯨꯡꯁꯥ ꯊꯣꯛꯇꯕꯒꯤ ꯃꯅꯝꯗꯣ ꯆꯦꯜꯂꯦꯕ ꯑꯗꯣ
ꯑꯗꯨꯅꯦ ꯎꯝ ꯅꯣꯏ ꯂꯧꯗꯤ ꯂꯣꯏꯔꯦ
ꯃꯗ꯭ꯔꯦ ꯅꯣꯏꯗꯤ ꯍꯧꯖꯤꯛꯀꯥꯟ ꯂꯧ ꯁꯨꯗ꯭ꯔꯕꯣ
ꯍꯧꯖꯤꯛ ꯀꯟꯁꯤ ꯁꯨꯗꯔꯦ
ꯅꯣꯏ ꯂꯁꯤꯌꯥꯔꯗꯤ ꯁꯨꯕ꯭ꯔꯣ ꯅ
ꯎꯝ ꯇꯟꯃ ꯃꯥꯂꯦ
ꯑꯣ
ꯑꯩꯈꯣꯏ ꯌꯨꯝꯊꯣꯡ ꯑꯅꯤ ꯑꯍꯨꯝ ꯁꯨꯕꯒꯤ ꯌꯥꯝꯅꯁꯨ ꯊꯣꯛꯇꯦꯕ ꯆꯦꯡꯗꯣ
ꯑ
ꯑꯗꯨꯅꯦ ꯇꯝꯕ ꯃꯥꯥꯂ
ꯆꯥꯅꯤꯡꯉꯥꯏ ꯂꯩꯗꯤ ꯁꯨꯗ꯭ꯔꯁꯨ ꯋꯥꯅꯕꯅꯦ ꯊꯋꯥꯏ ꯌꯥꯝ ꯆꯟꯕꯅꯦ
ꯂꯩꯕꯗ ꯐꯔꯦꯗ ꯋꯥꯅꯤꯡꯗ꯭ꯔꯗꯤ
ꯎꯝ
ꯑꯣꯁꯥꯕꯨꯣꯂ ꯔꯗꯤ
ꯍꯣꯏ ꯀꯅꯥ ꯀꯅꯥ ꯂꯩꯔꯣꯅꯦ ꯊꯟꯗꯔꯣ ꯂꯩꯔꯤꯁꯦ
ꯑꯩꯈꯣꯏ ꯄꯨꯂꯞ ꯂꯩꯌꯦ
ꯎ
ꯐꯦꯃꯤꯂꯤ ꯄꯦꯛ ꯂꯩꯌꯦꯦ ꯀꯅꯥꯁꯨ ꯃꯄꯥꯟ ꯊꯣꯛꯇꯣꯏꯅ ꯁꯤ
ꯑ ꯅꯨꯡꯁꯥꯁꯦ ꯁꯥꯔꯣ ꯁꯥꯔꯣ ꯅꯨꯡꯁꯥ ꯁꯥꯕ ꯉꯥꯏꯔꯤꯅ ꯑꯩꯗꯤ ꯐꯤꯔꯣꯜ ꯌꯥꯝ ꯁꯨꯕꯒꯤ
ꯑꯩꯈꯣꯏ ꯀꯩꯅꯣ ꯆꯦꯡꯗꯣ ꯂꯣꯏꯕ꯭ꯔꯦ ꯑꯗꯨꯒꯤ ꯁꯨꯄꯔ ꯉꯥꯛꯇ ꯆꯥꯔꯦ ꯆꯦꯡ ꯐꯧꯁꯤꯦꯔꯥ ꯍꯥꯏꯔꯒ ꯅꯨꯡꯁꯥꯁꯨ ꯊꯣꯛꯄꯒꯨꯝ ꯊꯣꯛꯇꯕꯒꯨꯝ ꯍꯧꯖꯤꯛ ꯑꯃꯨꯛ ꯆꯪꯈ꯭ꯔꯦ ꯑꯗꯨꯒꯤ ꯐꯧꯁꯨ ꯐꯧꯗ꯭ꯔꯤ
ꯅꯣꯏ ꯂꯩꯀꯥꯏꯗꯤ ꯌꯨꯝ ꯂꯥꯛꯀ ꯌꯥꯔꯣ
ꯑꯩꯈꯣꯏ ꯂꯩꯀꯥꯏꯔꯣ
ꯑꯣꯥ
ꯑꯩꯈꯣꯏ ꯂꯩꯀꯥꯏꯁꯦ ꯈꯪꯗ꯭ꯔꯦꯅꯦ ꯑꯃ ꯑꯅꯤ ꯑꯍꯨꯝ ꯃꯔꯤ ꯃꯉ ꯇꯔꯣ
ꯇꯔꯦ ꯅꯤꯄꯥꯜ ꯃꯥꯄꯜ ꯇꯔꯥ ꯀꯨꯟ
ꯀꯨꯟ ꯍꯦꯟꯕ꯭ꯔꯣ ꯀꯨꯟ ꯀꯨꯟ ꯃꯉꯥ ꯀꯨꯟꯊ꯭ꯔꯥ ꯌꯧꯗꯕ꯭ꯔꯣ
ꯀꯨꯟꯊ꯭ꯔꯥꯗꯤ ꯌꯧꯗꯦꯗ
ꯑꯣ
ꯀꯨꯟꯊ꯭ꯔꯥ
ꯌꯧꯕꯒꯨꯝ ꯌꯧꯗꯕꯒꯨꯝ ꯇꯧꯔꯝꯒꯅꯤ ꯍꯥꯏꯕꯗꯤ ꯐꯦꯃꯤꯂꯤ ꯑꯃꯗ
ꯀꯩꯅꯣ ꯆꯥꯛ ꯇꯣꯉꯥꯟꯅ ꯆꯥꯗꯕꯁꯨ ꯂꯩꯌꯦꯕ
ꯑ
ꯎꯗ ꯑꯣ ꯇꯔꯇ ꯎꯗ ꯃꯥꯂ ꯏꯅꯥꯎꯅꯨꯄꯤ ꯉꯁꯥꯏ ꯏꯅꯥꯎꯅꯨꯄꯤꯒ ꯐꯣꯟ ꯇꯧꯋꯦꯕ
ꯑꯥ
ꯏꯅꯥꯎꯅꯨꯄꯤꯅ ꯑꯁ ꯃꯉꯣꯟꯗ ꯅꯪꯉꯣꯟꯗ ꯍꯥꯏꯕꯀꯣ ꯃꯥꯒ ꯐꯣꯟ ꯇꯧꯔꯗꯤ ꯑꯁꯤ ꯌꯥꯝ ꯅꯨꯡꯉꯥꯏ ꯍꯥꯏꯕꯗꯤ ꯋꯥꯔꯤ ꯌꯥꯝ ꯂꯤꯅꯤꯡꯉꯥꯏ ꯂꯩ ꯍꯥꯏꯕ ꯪ ꯍꯥꯏꯗ ꯍꯥꯏ ꯍꯥꯏ ꯃꯥꯅ ꯄꯛ ꯉꯥꯡꯕ ꯉꯥꯡꯉꯛꯄꯗ ꯋꯥꯁꯤ ꯌꯥꯝ ꯉꯥꯡꯅꯤꯡꯉꯥꯏꯁꯨ ꯂꯩ ꯍꯥꯏ
ꯑ
ꯃꯥꯁꯨ ꯂꯧ ꯆꯠꯂꯒ ꯑꯩꯈꯣꯏ ꯑꯅꯤ ꯀꯣꯜ ꯇꯧꯕ
ꯑꯣ ꯃꯥꯒꯤ ꯉꯁꯥꯏꯗꯤ ꯑꯩꯉꯣꯟꯗ ꯃꯤꯁꯀꯣꯜ ꯂꯩꯔꯃ ꯑꯗꯣ ꯃꯥ ꯂꯧꯁꯤꯕꯨ ꯑꯣꯏꯔꯝꯅꯦ ꯑꯃꯨꯛꯀ ꯇꯧꯋꯦ
ꯎꯝ
ꯐꯥ ꯇꯕ ꯐꯪꯗꯦ
ꯑꯅꯤꯔꯛ ꯊꯧꯔꯒ ꯀꯩꯅꯣ ꯃꯥꯒꯤꯗꯣ ꯅꯦꯠꯋꯥꯛꯇꯣ ꯅꯨꯡꯉꯥꯏꯇꯕ ꯃꯥꯜꯂꯦ ꯇꯠ ꯈ꯭ꯔꯦ ꯑꯗꯨꯒ ꯑꯃꯨꯛ ꯑꯣꯟꯂꯥꯏꯟꯁꯨ ꯂꯥꯛꯇ꯭ꯔꯦ ꯑꯩ ꯋꯥꯆꯦꯞꯇ ꯀꯩꯅꯣ ꯃꯦꯁꯦꯖ ꯊꯥꯔꯒ ꯃꯦꯁꯦꯖꯇꯨ ꯁꯠꯁꯨ ꯆꯥꯠꯇ꯭ꯔꯦ
ꯑꯣ ꯑꯩꯁꯨ ꯃꯗ ꯑꯩ ꯋꯥꯆꯦꯞꯅꯦ ꯋꯥꯆꯦꯞ ꯃꯥ ꯃꯤꯁ ꯀꯣꯜ ꯂꯩꯔꯝꯝꯕꯣ ꯂꯩꯔꯝꯃꯣ ꯑꯦꯁ ꯀꯩꯗꯧꯕ ꯆꯠꯂꯥ ꯑꯩꯅ ꯐꯣꯟ ꯇꯧꯋꯦ ꯐꯣꯟ ꯇꯧꯔꯒ ꯃꯥ ꯑꯣꯟꯂꯥꯏꯟꯁꯨ ꯂꯩꯔꯝꯗꯦ ꯃꯥ ꯂꯧꯥꯎꯆꯄ꯭ꯔꯃ
ꯍꯣꯏ ꯉꯁꯤ ꯂꯧ ꯆꯠꯂꯦ ꯍꯥꯏꯔꯃꯅꯦꯒ ꯃ ꯀꯩꯅꯣ ꯀꯩꯅꯣꯗꯣꯒꯤ ꯃ ꯃꯋꯥꯒꯤ
ꯑꯣ
ꯀꯩꯅꯣꯅ ꯑꯩꯈꯣꯏ ꯑꯁꯤꯗ ꯍꯥ
ꯍꯤꯗꯥꯛ ꯅꯤꯃꯅꯥꯗꯣ ꯁꯨꯒꯥꯏꯅꯤꯡꯉꯥꯏ ꯂꯩ ꯇꯥꯟꯕꯕꯒꯤ ꯂꯩꯥꯏꯔꯤꯅꯦ ꯑꯩꯁꯨꯁꯦ
ꯇꯟꯕꯅ ꯇꯟꯕꯅ ꯅꯨꯡꯁꯥ ꯊꯣꯛꯂꯛꯑꯁꯨ ꯇꯟꯕ ꯁꯥꯕꯒꯤ ꯊꯣꯛꯂꯛꯇ꯭ꯔꯁꯨ ꯅꯨꯡꯉꯥꯏꯇꯕ
ꯄꯨꯡ ꯑꯃ ꯐꯥꯎ ꯅꯨꯡꯁꯥ ꯁꯥꯔꯣ ꯐꯤꯔꯣꯜ ꯀꯥꯅꯤꯡꯉꯉꯥꯏ
ꯑ ꯑꯩꯈꯣꯏ ꯅꯦꯕꯔꯁꯨ ꯂꯩꯗꯔꯦꯅꯦ ꯂꯧ ꯆꯈ꯭ꯔꯕ ꯃꯥꯜꯂꯦ
ꯑꯣ ꯅꯣꯏ ꯃꯈꯥ ꯂꯩꯀꯥꯏꯒꯤ ꯂꯩꯁꯥꯕꯤꯗ꯭ꯔꯣ
ꯃꯈꯥ ꯂꯩꯀꯥꯏꯒꯤ ꯂꯩꯁꯥꯕꯤꯁꯔꯤꯗ ꯑꯩꯅ ꯉꯔꯥꯡ ꯀꯩꯅꯣꯗ ꯅꯪ ꯑꯦꯛꯖꯥꯝ ꯊꯥꯕꯗꯣ ꯑꯦꯛꯖꯥꯝ ꯊꯥꯕ ꯅꯨꯄꯤꯗꯣ ꯑꯩꯈꯣꯏ ꯈꯨꯟꯒꯤ ꯀꯣꯜ ꯇꯧꯔꯖꯒꯣ ꯑꯩꯅ ꯑꯩꯈꯣꯏ ꯏꯃꯥꯟꯅꯕꯤ ꯑꯅꯤ ꯂꯩꯁꯥꯕꯤ ꯑꯤ ꯑꯅꯤꯗꯣ ꯍꯥꯏꯔꯝꯃꯤ ꯅꯄꯗ ꯀꯣ ꯑꯩ ꯑꯩꯅ ꯇꯥꯏꯇꯜ ꯄꯤꯈ꯭ꯔꯦ
ꯐꯤ ꯃ
ꯑꯩꯅ ꯑꯁ ꯑꯩꯈꯣꯏ ꯑꯍꯨꯝꯗꯤ
ꯁꯥꯔꯤ ꯑꯣꯏꯔꯦ ꯍꯥꯏꯔꯒ ꯃꯣꯏꯅ ꯃꯣꯏꯁꯨ ꯑꯁ ꯑꯩꯁꯨ ꯑꯩꯈꯣꯏꯁꯨ ꯑꯣꯏꯔꯦꯗ ꯍꯥꯏꯔꯒ ꯅꯣꯏꯗꯤ ꯑꯣꯏꯗ꯭ꯔꯤꯍ ꯑꯉꯥꯡ ꯑꯣꯏꯔꯤ ꯍꯥꯏꯔꯒ ꯑꯁ ꯍꯣꯏꯅꯦ ꯅꯣꯏ ꯂꯩꯔꯤ ꯐꯥꯎꯗꯤ ꯑꯩꯈꯣꯏꯗꯤ ꯑꯉꯥꯡ ꯁꯥꯔꯤ ꯑꯣꯏꯗ꯭ꯔꯤ ꯍꯥꯏ ꯅꯣꯏ ꯆꯠꯂꯗꯤ ꯑꯩꯈꯣꯏ ꯁꯥꯔꯤ ꯑꯣꯜꯂꯅꯤ ꯍꯥꯏ
ꯑ ꯑꯁ ꯅꯪꯅ ꯑꯩꯈꯣꯏ ꯑꯩꯈꯣꯏꯕꯨ ꯇꯥꯏꯇ ꯄꯤꯈ꯭ꯔꯦ ꯃꯉꯣꯟꯗ ꯑꯁ
ꯍꯥꯥ
ꯅꯪꯅ ꯃꯉꯣꯟꯗ ꯅꯪꯅ ꯇꯥꯏꯇꯜ ꯄꯤꯔꯝꯕꯅꯦ ꯑꯗꯣ
ꯎꯝ ꯑꯗꯨꯗꯂꯦ
ꯃꯣꯏꯁ
ꯃꯥꯗꯣ ꯑꯥ ꯅꯨꯡꯉꯥꯏꯔꯃꯣꯏ
ꯅꯨꯡꯉꯥꯏꯔꯣꯏ ꯑꯩꯈꯣꯏ ꯂꯩꯇ꯭ꯔꯁꯨ ꯑꯩꯈꯣꯏ ꯂꯩꯇ꯭ꯔꯁꯨꯣꯏ ꯃꯣꯏ ꯑꯗꯨꯝ ꯍꯦꯠ ꯇꯧꯕꯅꯤꯕ ꯑꯩꯈꯣꯏꯅ ꯍꯧꯖꯤꯛ ꯂꯩꯔꯤꯕꯒꯤ ꯑꯩꯈꯣꯏꯅ ꯑꯗꯨꯝ ꯍꯦꯠ ꯇꯧꯅꯤꯕ ꯑꯩꯈꯣꯏ ꯆ ꯈꯗꯤ ꯃꯣꯏꯁꯨ ꯋꯥ ꯍꯧꯥꯎꯅꯤ ꯀꯔꯤꯔꯣ
ꯍꯧꯖꯤ ꯑ ꯍꯧꯖꯤꯛꯀꯣ
ꯑꯥ
ꯍꯦꯛ ꯃꯨꯠꯂꯗꯤ ꯎ ꯀꯩꯅꯣ ꯇꯧꯗꯕꯤꯗ ꯑꯃꯨꯛ ꯇꯧꯔꯛꯀꯅꯤꯀꯣ ꯑꯩ
ꯑ ꯑꯥ
ꯑꯗꯨꯝ ꯀꯩꯅꯣ ꯎ ꯑꯗꯨꯗꯩꯗꯤꯕ ꯂꯩꯌꯣ ꯍꯥꯏꯕ ꯌꯥꯕꯨ ꯌꯥꯔꯗꯤ ꯌꯥꯔꯦ ꯌꯥꯗ꯭ꯔꯗꯤ ꯈꯪꯗ꯭ꯔꯦ ꯑꯩꯁꯨ
ꯈ꯭ꯔꯤꯁꯃꯥꯁꯁꯨ ꯅꯛꯁꯤꯜꯂꯥꯛꯑꯦ ꯑꯃꯨꯛꯀ ꯑꯩ ꯇꯟꯕꯨ ꯇꯠꯂꯦ
ꯇꯟꯕꯅ
ꯑꯦ ꯆꯍꯤ ꯇꯪꯈꯥꯏ ꯍꯦꯟꯈ꯭ꯔꯦꯀꯣ ꯊꯥꯖꯗꯅꯠꯇꯨ ꯌꯦꯡꯂꯡꯨꯁꯦ
ꯑꯥꯒꯁ ꯁꯦꯞꯇꯦꯝꯕꯔ ꯑꯣꯛꯇꯣꯕꯔ ꯅꯕꯦꯝꯕꯔ ꯗꯤꯁꯦꯝꯕꯔ ꯑꯁꯥ ꯃꯉꯥꯒꯨꯝꯕ ꯅꯨꯡꯥꯏ ꯍꯦ
ꯑꯁ ꯈ꯭ꯔꯤꯁꯃꯥꯁꯀꯤ ꯏꯔꯥꯡꯗꯕꯨ ꯍꯧꯔꯅꯤ ꯑꯃꯨꯛꯀ ꯇꯜꯂꯦ
ꯏꯔꯥꯡ ꯇꯧꯅꯤꯡꯕꯅ ꯂꯣꯏꯔꯦ ꯀꯔꯤ
ꯊꯨꯅꯂ ꯆꯠꯄꯒꯨꯝ ꯇꯧꯏꯀꯣ
ꯎꯝ ꯑꯩꯈꯣꯏ ꯑꯍꯟ ꯑꯣꯏꯕꯒꯤꯅꯤ ꯑꯩꯈꯣꯏ ꯊꯕꯛ ꯂꯩꯇꯕꯒꯤ ꯇꯨꯝꯃꯒ ꯇꯨꯝꯃꯒ ꯂꯩꯕꯒꯤ ꯊꯨꯅ ꯆꯦꯠꯄꯅꯦ ꯅꯨꯃꯤꯠꯁꯨ ꯑꯗꯨꯒꯤꯅꯦ ꯁ꯭ꯀꯨꯜ ꯀꯥꯕꯁꯤꯡꯗꯤ ꯑꯩ ꯂꯣꯏꯗꯔꯦ ꯂꯣꯏꯗꯔꯦ ꯑꯦ ꯑꯗꯨꯃꯥꯏꯅ ꯉꯥꯡꯂꯝꯒꯅꯤ
ꯎ
ꯎꯝ
ꯆꯍꯤ ꯀꯨꯟ ꯍꯦꯜꯂꯗꯤ ꯑꯔꯥꯏ ꯆꯍꯤꯗꯣ ꯌꯥꯝ ꯌꯥꯝ ꯂꯕꯒ ꯇꯧꯋꯦꯀꯣꯠ
ꯎꯝ ꯌꯥꯝ ꯊꯨꯅ ꯂꯥꯛꯕꯒꯨꯝꯗꯣ ꯈꯝꯅꯦꯖꯥꯔ ꯃꯅꯤꯅꯤ
ꯕꯤꯀ ꯌꯥ ꯑꯣꯗꯍꯦ
ꯌꯥꯗꯕꯅꯥ ꯌꯥꯎꯗꯕꯅ ꯑꯁ ꯇꯁꯌꯦ
ꯑꯁꯥꯎ ꯅꯨꯡꯁꯥ ꯐꯤꯔꯣꯟꯜ ꯀꯥꯅꯤꯡꯉꯥꯏ
ꯎꯝ ꯐꯤꯔꯣꯗꯤ ꯁꯨꯅꯤꯉꯥꯏꯗꯤ ꯂꯩꯇ꯭ꯔꯦ ꯍꯥꯏꯕꯗꯤ ꯅꯥꯕꯅꯤꯅ ꯐꯤꯔꯣꯜ ꯌꯥꯝꯅ ꯁꯦꯠꯇꯕ
ꯑ
ꯃꯕꯥ ꯑꯅꯤ ꯈꯛꯇ ꯁꯦꯠꯄꯗꯣ ꯁꯨꯔꯦ ꯇꯪꯉꯩ ꯑꯃꯨꯛ ꯂꯩꯇ꯭ꯔꯦꯁꯨꯨꯅꯤꯉꯥꯏ ꯍꯧꯖꯤꯛꯇꯤ
ꯅꯨꯡꯁꯥ ꯁꯥꯕꯅꯗꯤ ꯍꯦꯟꯅ ꯑꯗꯨꯝ ꯅꯨꯡꯉꯥꯏꯕꯨꯝ ꯇꯧꯋꯦ ꯁꯥꯔꯁꯨ ꯀꯩ ꯍꯥꯏꯁꯤꯔ
ꯑꯁꯤ ꯑꯩꯈꯣꯏꯒꯤ ꯂꯩꯁꯥꯕꯤꯗꯣ ꯀꯩꯅꯣ ꯂꯧ ꯂꯣꯏꯗ꯭ꯔꯤꯕ꯭ꯔꯣꯀꯣ ꯃꯣꯏ